ꯇꯥꯕ꯭ꯔꯥ ꯑꯉꯥꯡ ꯑꯃ ꯂꯥꯛꯄ ꯑꯗꯨꯗꫭ ꯑꯉꯥꯡ ꯂꯥꯛꯅ ꯂꯩꯊꯣꯛꯎꯔꯕ
ꯂꯩꯅꯤ ꯅꯪ ꯐꯣꯟ ꯀꯣꯜ ꯑꯩꯅ ꯀꯨꯏ ꯑꯣꯜꯂꯛꯇꯦꯅ ꯅꯪ ꯉꯥꯏꯔꯤ
ꯇꯥꯗꯕꯩꯅꯦ ꯁꯤ ꯔꯤꯡꯇꯣꯟ ꯂꯥꯛꯇꯦꯌꯦ
ꯑꯩꯗꯤ ꯂꯥꯛꯑꯦ ꯑꯩꯗꯤ ꯑꯩꯅ ꯃꯌꯨꯠ ꯊꯝꯗꯔꯗꯤ ꯂꯥꯛꯑꯦ ꯃꯌꯨꯠ ꯊꯝꯃꯒꯅ ꯂꯥꯛꯇꯦ
ꯃꯌꯨꯠꯇꯤ ꯊꯝꯕ ꯅꯠꯇꯦ ꯑꯗꯣ ꯈꯪꯗꯦ ꯂꯥꯛꯇꯦ
ꯑꯁ ꯑꯗꯨꯒꯅꯦ ꯈꯨꯗꯣꯞ ꯁꯤꯕꯒꯤꯁꯤꯁꯨꯅꯦ ꯅꯥꯀꯟ ꯑꯃꯖꯨ- ꯑꯃꯗꯤ ꯑꯃ ꯍꯥꯏꯗꯤ ꯀꯩ ꯍꯥꯏꯅꯤ ꯅꯥꯀꯟ ꯑꯃꯟꯅ ꯉꯧꯔꯣ ꯉꯧꯔ ꯂꯩꯔꯦ ꯍꯥꯏꯕꯁꯤ ꯄꯔꯦꯡ ꯄ꯭ꯂꯥꯁ ꯐꯠꯇꯦ ꯈꯖꯤꯛꯇ ꯅꯠꯇꯦꯀꯣ ꯈꯨꯗꯣꯞ ꯈꯨꯗꯣꯞꯀꯁꯤꯕꯒꯤ ꯇꯧꯔꯤꯁꯦ
ꯃꯆꯨꯗꯣ ꯐꯖꯔꯕ ꯈꯨꯝꯖꯤꯟ ꯈꯨꯝꯖꯤꯟꯕꯗꯨꯅ ꯃꯆꯨ ꯑꯃ ꯑꯣꯏꯍꯧꯔꯒ
ꯏꯀꯥꯏ ꯍꯥꯏꯕ ꯁꯤꯁꯦ ꯁꯨꯃꯥꯏ ꯇꯧꯕꯁꯤ ꯑꯩꯁꯦ ꯉꯧꯗꯤ ꯉꯧꯕ ꯃꯤꯅꯦ ꯑꯗꯨꯗꯤ ꯍꯣꯏ ꯑꯩꯗꯤ ꯉꯧꯗꯤ ꯉꯧꯕ ꯃꯤꯅꯦ ꯍꯥꯏꯁꯦ ꯑꯗꯨꯝ ꯁꯤꯅ ꯇꯥꯛꯄꯅꯦ
ꯎꯝ ꯃꯊꯪꯗꯒꯤꯗꯤ ꯒ꯭ꯔꯣꯞ ꯑꯃꯁꯨ ꯎꯞꯄꯣ ꯒ꯭ꯔꯣꯞ
ꯎꯝ ꯍꯣꯏ ꯃꯊꯪꯗ ꯎꯞꯄꯒꯦ ꯑꯗꯨ ꯍꯥꯏꯔꯒ ꯑꯁ ꯑꯗꯨ ꯍꯥꯏꯔꯒ ꯑꯦꯝ ꯀꯦꯐꯤꯟ ꯑꯦꯝꯀꯦꯐꯤꯟꯁꯨ ꯆꯦꯟꯕ ꯌꯥꯗ꯭ꯔꯤꯕꯖꯥꯠꯂ ꯈꯪꯗꯦ ꯑꯗꯣꯝꯇ ꯇꯩꯗ꯭ꯔꯗꯤ ꯂꯣꯏ
ꯃꯤꯗꯤ ꯃꯣꯖꯥ ꯃꯤꯗꯤ ꯃꯣꯖꯥ ꯍꯥꯟꯅꯗ꯭ꯔꯤꯗꯨꯅꯤ
ꯍꯣꯏ ꯑꯗꯨꯗꯨꯝ ꯃꯣꯏꯗꯤ ꯑꯗꯨꯝ ꯈꯣꯡ ꯑꯗꯨꯝ ꯎꯞꯅꯩꯗꯨ ꯅꯤꯗꯨꯅꯕꯨ
ꯑꯩꯁꯨ ꯃꯣꯖꯥꯇ ꯂꯩꯗ ꯌꯥꯔꯔꯣꯏ ꯑꯩ ꯃꯣꯖꯥ ꯃꯥꯡꯈ꯭ꯔꯦ ꯂꯣꯏꯅ
ꯅꯪꯗꯤ ꯃꯣꯖꯥ ꯑꯝꯇ ꯂꯩꯔꯝꯃꯔꯣꯏ ꯈꯪꯉꯤ ꯏꯕꯦꯝꯃ ꯅꯪ
ꯂꯩꯇ꯭ꯔꯦ
ꯅꯪꯅ ꯈꯣꯡꯎꯞ ꯄꯥꯡ ꯅꯪ ꯈꯣꯡꯎꯞ ꯄꯥꯡꯅ ꯎꯞꯇꯦ ꯑꯗꯨꯗꯨ ꯅꯪ ꯃꯣꯖꯥ ꯂꯩꯔꯝꯃꯣꯏ ꯀꯩꯁꯨ
ꯎꯝ ꯂꯩꯇꯦꯕ ꯍꯥꯟꯅ ꯂꯩꯕꯁꯤꯡꯗꯨꯁꯨ ꯑꯗꯨꯝ ꯃꯆꯤꯗ ꯑꯃ ꯃꯆꯤꯗ ꯑꯃ ꯊꯝꯈꯤꯕꯗ ꯂꯩꯇ꯭ꯔꯦꯕ ꯑꯗꯣ ꯑꯊꯥꯕ ꯅꯉꯣꯟꯗꯒꯤ ꯂꯩꯕꯗꯣ
ꯎꯝ
ꯑꯗꯨꯕꯨꯗꯤ ꯑꯃ ꯑꯅꯤ ꯂꯩꯔꯦ ꯑꯃꯗꯤ ꯂꯩꯇ꯭ꯔꯦ ꯑꯥꯗ ꯁꯤꯖꯤꯟꯅꯕꯗꯣ ꯂꯩꯇ꯭ꯔꯦ ꯁꯤꯖꯤꯟꯅꯗꯕ ꯑꯅꯤꯗꯨꯅꯦ ꯂꯩꯔꯁꯦ
ꯑꯩꯗꯤ ꯂꯩ ꯍꯥꯏꯗꯤ ꯈꯣꯡ ꯃꯣꯖꯥꯗꯤ ꯂꯩ ꯑꯩꯈꯣꯏ ꯆꯦꯗꯒꯤ ꯈꯔ ꯂꯧꯔꯛꯄꯒ ꯑꯩꯅ ꯑꯗꯨꯝ ꯈꯣꯏꯆꯦꯅ ꯑꯗꯩ ꯃꯤꯒꯤ ꯆꯥꯝ ꯆꯥꯝꯃ ꯄꯤꯒ ꯈꯣꯡꯃꯣꯖꯥꯗꯣ ꯆꯠꯄ ꯈꯨꯗꯤꯡꯒꯤ ꯑꯃꯃꯝ ꯑꯗꯨꯝ ꯂꯧꯔꯛꯄ ꯄꯅꯤꯗ ꯍꯟꯗꯛꯇꯤ ꯂꯧꯔꯛꯇꯦ
ꯑꯄꯥꯕꯗꯣ ꯑꯄꯥꯕꯗꯣ ꯄꯥꯝꯃꯦꯕ
ꯈꯣꯡꯃꯣꯖꯥ ꯃꯁꯥꯥ ꯅꯟꯅ ꯇꯣꯡꯕ ꯌꯥꯕ ꯑꯝꯇ ꯖꯣꯔꯁ ꯂꯥꯛꯑꯒ ꯖꯣꯔꯖ ꯂꯥꯛꯑꯀꯥꯟꯗ ꯁꯦꯠꯅꯕ ꯑꯝꯇ ꯂꯧꯋꯦ ꯈꯜꯂꯤꯕ ꯅꯍꯥꯟ ꯈꯣꯡꯒ꯭ꯔꯥꯎ ꯖꯣꯔꯁꯇꯣ ꯁꯠ ꯁꯠꯆꯤꯜꯂ ꯌꯦꯡꯉꯦ
ꯎꯝ
ꯑꯗꯨꯒꯅꯦ
ꯑꯗꯨꯗꯤ ꯈꯤꯇꯪ ꯈꯤꯇꯪ ꯁꯥꯡꯒꯠꯄ ꯈꯣꯡ ꯃꯣꯖꯥ ꯇꯣꯡꯒꯗꯕ
ꯑꯪ ꯑꯗꯨꯗꯏꯗꯤ ꯈꯔ ꯁꯪꯒꯠꯄ ꯈꯨꯕꯣꯝ ꯁꯥꯏꯃꯨꯛ ꯌꯧꯕ
ꯎꯝ
ꯑꯗꯨꯒꯨꯝ ꯑꯗꯨꯃꯨꯛ ꯑꯗꯨꯒꯨꯝꯕ ꯇꯣꯡꯗ꯭ꯔ ꯊꯤꯅꯤ
ꯑꯗꯨ ꯖꯣꯔꯖꯇꯣ ꯂꯨꯄꯥ ꯆꯥꯇ꯭ꯔꯨꯛ ꯈꯛꯇꯪ ꯄꯤꯌꯦ
ꯎꯝ ꯑꯗꯨꯗꯣ ꯀꯩꯅꯣ ꯑꯩꯈꯣꯏ ꯆꯦꯒꯤꯗꯣ ꯑꯩꯈꯣꯏꯆꯦ ꯍꯣꯏꯗ ꯂꯩꯍꯧꯕꯗꯣ ꯑꯗꯣ ꯊꯣꯝ ꯍꯥꯔꯠ ꯍꯥꯏꯌꯦꯕꯀꯣ ꯃꯥꯏꯗꯣ ꯈꯤꯇꯪ ꯕꯦꯒꯤ ꯑꯣꯏꯕ ꯋꯥꯠꯂꯦꯕ
ꯎꯝ
ꯑꯩꯈꯣꯏꯅ ꯏꯌꯥꯡꯀꯪ ꯑꯩꯈꯣꯏꯗꯨꯗꯁꯨ ꯑꯩꯈꯣꯏꯁꯨ ꯏꯌꯥꯡꯒ ꯑꯃ ꯑꯩꯅ ꯍꯧꯖꯤꯛ ꯁꯦꯠꯄ ꯈꯣꯡꯒ꯭ꯔꯥꯎꯗꯨꯁꯨ ꯏꯌꯥꯡ ꯀꯪꯗ꯭ꯔꯁꯨ ꯃꯥ ꯑꯗꯨꯝ ꯕꯦꯒꯤ ꯑꯣꯏꯕ ꯂꯩꯇ꯭ꯔꯣ
ꯎꯝ ꯎꯝ
ꯑ ꯑꯗꯣ ꯃꯣꯏꯗ ꯅꯪ ꯕꯦꯒꯤ ꯑꯣꯏꯕ ꯈꯔ ꯋꯥꯠꯂꯦꯕ ꯑꯩꯈꯣꯏꯆꯦ ꯂꯩꯍꯧꯕꯗꯣ ꯑꯗꯨꯒ ꯃꯤ ꯑꯄꯥ ꯅꯪꯉꯣꯟꯗꯁꯨ ꯈꯔ ꯋꯥꯅꯤ ꯑꯗꯨꯝ ꯈꯔ ꯃꯤ ꯂꯟ ꯆꯦꯟꯕꯤ ꯀꯩꯅꯣ ꯑꯩ ꯂꯩꯃꯤꯟꯅꯩꯁꯦ
ꯎꯝ
ꯑꯁꯤꯗꯒꯨꯝꯕ ꯃꯣꯏꯗ ꯃꯣꯏꯗꯗꯤ ꯑꯃꯨꯛ ꯈꯔ ꯈꯇꯪ ꯕꯦꯒꯤꯗꯤ ꯑꯣꯏꯅꯤ ꯍꯥꯏꯔꯁꯨ ꯈꯔ ꯕꯦꯒꯤ ꯑꯣꯏꯕꯗꯤ ꯋꯥꯠꯂꯦꯕ ꯃꯣꯏ ꯃꯁꯥꯒꯤ ꯑꯣꯏꯅ ꯃꯣꯏ ꯐꯤꯔꯣꯠꯇꯨꯒꯤ ꯑꯣꯏꯅ
ꯑꯔꯤꯒꯨꯂꯔꯗ ꯂꯥꯛꯄ
ꯑꯍꯣꯏ ꯍꯣꯏ ꯑꯗꯨꯗꯨꯗꯒꯤ ꯑꯩꯅ ꯑꯩꯈꯣꯏ ꯆꯦꯗ ꯁꯤꯁꯦ ꯕꯦꯒꯤ ꯑꯣꯏꯕ ꯂꯣꯏꯇ꯭ꯔꯣ ꯈꯤꯇꯪ ꯆꯥꯎꯕ ꯋꯥꯠꯂꯦ ꯑꯩꯉꯣꯟꯗ ꯆꯥꯗꯤ ꯆꯥꯔꯦꯕ ꯁꯥꯏꯖꯁꯦ
ꯎꯝ
ꯑꯗꯨꯗ ꯁꯥꯏꯖ ꯍꯥꯏꯔꯒ ꯑꯃꯨꯛ ꯈꯤꯇꯪ ꯕꯦꯒꯤ ꯑꯣꯏꯕ ꯋꯥꯠꯄꯗꯣ ꯈꯨꯔ ꯀꯩ ꯇꯥꯔꯛꯄ ꯈꯣꯠꯄꯗ ꯑꯗꯨꯗꯒꯤ ꯑꯩꯈꯣꯏꯁꯦ ꯅꯪ ꯆꯦ ꯇꯕꯒꯤ ꯑꯣꯏꯕꯗꯣ ꯍꯧꯖꯤꯛꯇꯣ ꯐꯪꯒ ꯇꯧꯔꯤꯅꯦ ꯐꯪꯉꯀꯥꯟꯗ ꯂꯧꯔꯣ ꯅꯪ ꯄꯝꯄ ꯇꯣꯑꯅ ꯍꯥꯏꯔꯦ ꯂꯧꯔꯛꯇ꯭ꯔꯦ ꯑꯩꯖꯦ ꯑꯩꯗꯤ ꯑꯗꯨ ꯂꯧꯔꯛꯑꯗꯤ ꯃꯦꯟ ꯐꯤꯠꯇ ꯑꯗꯨ ꯁꯦꯠꯀꯦ ꯇꯧꯕꯅꯦꯕꯀꯣ
ꯎꯝ ꯅꯨꯄꯤꯒꯤ ꯅꯨꯄꯤꯒꯤ ꯑꯣꯏꯇꯥꯔꯗꯤ ꯑꯃꯨꯛꯁꯨ ꯐꯗꯧꯅꯤ ꯄꯥꯒꯤ ꯑꯣꯏꯅ ꯂꯥꯛꯄꯩꯅꯦ
ꯃꯥꯅꯦ ꯃꯥꯅꯦ
ꯄꯣꯠꯇꯣ ꯅꯨꯄꯤꯒꯤ ꯑꯣꯏꯅ ꯌꯣꯟꯕꯗꯩ ꯂꯩꯔꯗꯤ ꯐꯩꯗꯅ
ꯑꯗꯣ ꯗ꯭ꯔꯦꯁꯁꯦ ꯈꯪꯉꯕ ꯑꯩꯒꯤ ꯑꯥ ꯑꯈꯣꯏ ꯆꯦ ꯍꯣꯏꯗ ꯖꯤꯟꯁ ꯀꯀꯩ ꯌꯥꯍꯧꯕꯖꯤꯡꯖꯦ ꯃꯥꯟꯅꯩ ꯍꯥꯏꯕ ꯅꯪꯕꯣ ꯅꯣꯏꯅꯒ ꯑꯃ ꯃꯣꯏꯅꯒ ꯎ ꯃꯥꯟꯅꯩ ꯍꯥꯏꯕ ꯑꯗꯨꯗꯩꯩ ꯈꯨꯂꯥꯡꯒ ꯀꯩꯒꯖꯦ ꯑꯗꯨꯝ ꯑꯩꯈꯣꯏꯁꯨ ꯂꯩ ꯄꯣꯠ ꯆꯩ ꯂꯩ ꯑꯩꯈꯣꯏꯆꯦꯒ ꯑꯩꯒꯤ ꯄꯣꯠ ꯆꯩ ꯂꯩꯕ ꯑꯈꯣꯏꯆꯦꯁꯨ ꯈꯪꯉꯤꯅꯤꯅ ꯑꯗ ꯑꯩꯒꯤ ꯖꯤꯟꯁꯁꯦ ꯃꯉꯣꯟꯗꯖꯨ ꯌꯥꯍꯧꯋꯦ ꯍꯥ ꯆꯞ ꯃꯥꯅꯩ ꯍꯥꯏꯕ ꯄꯣꯠꯇꯨꯁꯨ
ꯑꯗꯨꯗꯤ ꯅꯨꯄꯤꯒꯤꯖꯨ ꯁꯦꯠꯄ ꯌꯥꯕꯗꯣ ꯌꯣꯜꯂꯤꯔꯣ ꯍꯥꯏꯖꯦ
ꯕꯦꯒꯤꯗꯣ ꯕꯦꯒꯤ ꯈꯣꯡꯒ꯭ꯔꯥꯎꯗꯒ ꯕꯦꯒꯤꯒꯨꯝꯕ ꯖꯤꯟꯁ ꯀꯩꯀꯩꯖꯦ ꯆꯞ ꯃꯥꯅ ꯍꯧꯋꯦ
ꯑꯗꯨ ꯌꯨꯅꯤꯁꯦꯛꯁ ꯑꯣꯏꯔꯛꯄ꯭ꯔꯕ
ꯍꯣꯏ ꯑꯣꯏ ꯍꯥꯏꯕ ꯑꯗꯨꯗꯨꯅ ꯑꯈꯣꯏ ꯆꯦ ꯍꯣꯏꯗꯩꯩ ꯑꯗꯨꯝ ꯅꯨꯄꯤꯒꯤ ꯑꯗꯨꯝ ꯖꯤꯟꯁ ꯀꯀꯩ ꯂꯩꯕ ꯂꯥꯑꯦꯕ ꯑꯈꯣꯏ ꯆꯦꯅ ꯖꯤꯟꯁ ꯇꯣ ꯍꯣꯡꯍꯣꯡ ꯊꯗꯣꯛꯑꯦꯕ ꯈꯪꯕ꯭ꯔꯥ ꯑꯗꯨꯝ ꯃꯥꯏꯗꯤ ꯎꯝ ꯑꯈꯣꯏꯅ ꯕꯖꯥꯔꯗ ꯆꯠꯄꯗ ꯑꯩꯒꯤ ꯖꯤꯟꯁ ꯑꯃꯅ ꯕ꯭ꯂꯦꯛꯀꯤ ꯑꯃ ꯈꯔ ꯆꯣꯟꯕ ꯑꯃ ꯑꯩꯅꯒ ꯁꯦꯠꯄꯗꯣ ꯍꯥꯏꯔꯞ ꯐꯩꯗ ꯐꯦꯗꯦꯠ ꯑꯣꯏꯕꯗꯣ ꯑꯗꯨꯗꯨꯁꯨ ꯀꯩꯅꯣ ꯇꯧꯋꯦꯕ ꯑ ꯑꯗꯨꯗꯣ ꯑꯩ ꯑꯩꯅ ꯕꯖꯥꯔꯗ ꯂꯩꯔꯛꯄ꯭ꯔꯥ ꯂꯨꯄꯥ ꯆꯥꯇ꯭ꯔꯨꯛ ꯌꯥꯡꯈꯩꯅꯤꯅ
ꯎꯝ
ꯆꯥꯇ꯭ꯔꯨꯛ ꯌꯥꯡꯈꯩꯗꯤ ꯇꯥꯎ ꯌꯥꯗ꯭ꯔꯤꯅꯦꯕ ꯑꯈꯣꯏ ꯑꯗꯨꯁꯨ ꯑꯩꯅ ꯂꯩꯕ ꯅꯠꯇꯦ ꯑꯈꯣꯏ ꯆꯦꯒ ꯑꯈꯣꯏ ꯏꯅ ꯏꯅꯝꯃ ꯑꯃꯒꯅ ꯂꯩꯕ ꯃꯣꯏ ꯃꯆꯤꯟ ꯀꯟꯒ꯭ꯔꯕ ꯑꯅꯤꯅ ꯂꯩꯔꯤꯕꯅꯤ ꯇꯥꯎ ꯌꯥꯗꯦ ꯕꯖꯥꯔꯗꯒ ꯑꯈꯣꯏ ꯏꯅꯥꯎꯄꯤꯅꯒ ꯀꯩꯅꯣ ꯃꯥꯒꯤ ꯍꯟꯗꯛ ꯀꯔꯤ ꯑꯃ ꯀꯔꯤ ꯍꯥꯏꯒ꯭ꯔꯦ ꯕꯨꯠꯀꯠꯇꯣ
ꯎꯝ ꯎꯝ
ꯕꯨꯀꯠꯇꯣ ꯂꯨꯄꯥ ꯂꯤꯁꯤꯡ ꯑꯃꯒ ꯆꯥꯝꯃ ꯁꯣꯜꯂꯦ ꯑꯩꯌꯦ ꯂꯄꯥ ꯆꯃꯥꯄꯟꯗ ꯂꯧꯔꯛꯑꯦ ꯍꯥꯏꯕ
ꯎꯝ ꯇꯥꯡꯉꯦ ꯑꯩꯅ ꯈꯪꯕꯗ ꯑꯩꯅ ꯈꯪꯕꯗ ꯕꯨꯠꯀꯗꯣ ꯂꯨꯄꯥ ꯆꯥꯇ꯭ꯔꯦꯠ ꯆꯥꯇ꯭ꯔꯨꯛ ꯌꯥꯡꯈꯩꯗ ꯌꯣꯟꯕ ꯌꯥꯝ ꯊꯦꯡꯅꯩ ꯑꯣꯟꯂꯥꯏꯟꯗ
ꯎꯝ
ꯑꯗꯨꯝ ꯏꯁꯇꯣꯔꯗꯅꯤꯀꯣ ꯏꯁꯇꯣꯔꯅꯗꯤ ꯍꯦꯟꯅ ꯍꯣꯡꯉꯦꯀꯣ ꯄ꯭ꯔꯥꯏꯁꯁꯦ
ꯍꯣꯏ ꯑꯗꯣ ꯖꯤꯟꯁ ꯖꯤꯟꯁꯁꯦ ꯈꯪꯉꯕ ꯇꯥꯡꯉꯕꯗ ꯂꯨꯄꯥ ꯆꯅꯤꯄꯥꯥꯟꯅꯤ ꯍꯥꯏꯕ ꯑꯗꯣ ꯕꯖꯥꯔꯗ ꯑꯩꯈꯣꯏꯅꯒ ꯑꯗꯨꯝ ꯆꯠꯄ ꯈꯣꯠꯄ ꯂꯨꯕ ꯂꯤꯁꯤꯡ ꯑꯃ ꯁꯠꯀ ꯁꯣꯟꯖꯤꯜꯂꯛꯑꯦꯕ ꯍꯦꯛꯇ
ꯁꯣꯟꯕꯅꯦ ꯁꯣꯟꯕꯅꯦ ꯍꯦꯛꯇ ꯑꯗꯣ
ꯇꯥꯡꯉꯦꯕ ꯑꯗꯨꯗꯣ
ꯑꯩꯅ ꯍꯥꯏꯕ ꯅꯪꯒꯤ ꯑꯇꯦꯟꯕꯤ ꯂꯨꯄꯥ ꯆꯥꯇ꯭ꯔꯨꯛ ꯄꯤꯕ ꯃꯐꯝꯗꯣ ꯑꯗꯨꯗꯒꯤ ꯂꯩꯔꯕꯨꯗꯤ ꯌꯥꯏ ꯅꯪ ꯅꯪꯅ ꯅꯣꯏꯆꯦꯗꯒꯤ ꯐ꯭ꯔꯤꯗ ꯂꯧꯅꯤꯡꯉꯗꯤ ꯈꯪꯗ꯭ꯔꯦ
ꯅꯪꯖꯨ ꯈꯤꯇꯪ ꯈꯜꯂꯨꯍꯦ ꯐ꯭ꯔꯤꯒ ꯂꯩꯕꯒꯗꯤ ꯅꯪꯖꯨ ꯑꯩ ꯐ꯭ꯔꯤꯗꯗꯤ ꯐꯪꯗꯦ ꯑꯩ ꯑꯗꯨꯏ ꯈꯣꯡ
ꯇꯣ ꯅꯪꯗ꯭ꯔꯗꯤ ꯍꯥꯏꯕꯩ ꯋꯥꯅꯤꯗ ꯅꯣꯏꯆꯦꯅ ꯄꯨꯔꯛꯄꯗꯣ
ꯅꯪꯉꯔꯣꯏ ꯑꯗꯨꯗꯤ ꯑꯩ ꯑ ꯑꯇꯣꯞꯄꯗ ꯈꯣꯏ ꯀꯣꯏ ꯆꯠꯄꯗ ꯁꯦꯠꯂꯁꯨ ꯌꯥꯏꯗꯅ
ꯑꯗꯨꯗꯣ ꯑꯩꯅ ꯂꯩ ꯁꯦꯠꯄꯨꯗꯤ ꯁꯦꯠꯅꯤꯡꯉꯦꯕ ꯁꯦꯠꯄꯗꯣ ꯍꯥꯏꯗꯤ ꯑꯗꯨ ꯁꯦꯠꯄꯒꯤ ꯃꯐꯝꯗꯣ ꯑꯩꯉꯣꯟꯗ ꯀꯌꯥ ꯂꯩꯔꯣꯏꯗꯕ ꯑꯗꯨꯗꯨꯒꯤ ꯍꯥꯏꯗꯤ ꯑꯃꯨꯔꯛ ꯑꯅꯤꯔꯛ ꯁꯦꯂ ꯑꯗꯨ ꯀꯩꯁꯨ ꯑꯈꯣꯏꯅ ꯀꯣꯏ ꯆꯠꯄꯗ ꯁꯦꯜꯗ ꯂꯦꯝꯗ꯭ꯔꯦ ꯍꯥꯏꯔꯛꯀꯅꯦ ꯍꯥꯏꯕ ꯑꯈꯣꯏ ꯁ꯭ꯋꯥꯏꯗ ꯎꯕꯗ ꯈꯪꯕ꯭ꯔꯥ
ꯍꯥꯏꯔꯛꯀꯅꯤ ꯃꯣꯏꯅ ꯁꯤ ꯌꯣꯅꯦ ꯈꯪꯖꯗ꯭ꯔꯤꯕ ꯅꯠꯇ꯭ꯔꯥ
ꯏꯌꯣꯟꯅꯦꯁꯦ ꯈꯪꯖꯗ꯭ꯦꯕ ꯗꯦꯕꯤꯇꯥ ꯁꯥꯒꯦ ꯇꯧꯕꯅꯦ ꯃꯇꯝꯒꯤ ꯅꯠꯇ꯭ꯔꯥ
ꯎꯝ ꯃꯥꯅꯦ ꯏꯁꯨ ꯀꯣꯏ ꯃꯥꯅ ꯀꯩ ꯍꯥꯏꯒꯦꯕꯨ ꯀꯩꯅꯣ ꯅꯪꯅ ꯗ꯭ꯔꯦꯁꯦ ꯑꯉꯥꯡ ꯃꯆꯥꯥꯛ ꯉꯥꯛꯇ ꯁꯤ ꯁꯦꯠꯇꯣꯔꯛꯏꯁꯦ ꯍꯧꯖꯤꯛ ꯀꯥꯁꯤ ꯑꯩꯅ ꯏꯃꯥ ꯀꯔꯤꯅꯣ ꯑꯩ ꯑꯉꯥꯡꯆ ꯆꯛ ꯎ ꯂꯤꯗ꯭ꯔꯤ ꯍꯥꯏꯕ ꯑꯃ ꯃꯥꯟꯅꯗ꯭ꯔꯦ ꯁꯣ ꯈꯔ ꯑꯔꯦꯝꯕꯁꯦ
ꯎ
ꯁꯩ ꯆꯜꯂꯤ ꯑꯦꯅꯤ ꯑ ꯃꯤ ꯏꯃꯥ ꯍꯧꯖꯤꯛꯀꯥꯟ ꯅꯪꯅ ꯑꯥꯗꯩ ꯌꯣꯁꯦ ꯈꯪꯗ꯭ꯔꯔꯤ ꯃꯤ ꯏꯣꯅꯦ ꯍꯥꯏ
ꯎ ꯑꯗꯨꯅ ꯍꯥꯏꯁ ꯗꯦꯕꯤꯇꯥꯒꯤ ꯔꯣꯜ ꯂꯧꯔꯛꯀꯦ ꯈꯤꯇ ꯉꯥꯏꯔꯦ ꯩꯅ ꯂꯧꯔꯛꯄꯒꯨꯝꯕꯅꯦ
ꯃꯥꯅꯦ ꯑꯗꯨ ꯑꯩꯅ ꯑꯗꯨ ꯈꯣꯡꯒ꯭ꯔꯥꯎꯗ ꯂꯧꯕ ꯅꯨꯃꯤꯠꯇ ꯐꯨꯏꯠ ꯑꯃ ꯍꯥꯞ ꯁꯥꯔꯠꯇꯣ
ꯎꯝ
ꯀꯣꯂꯔ ꯄꯥꯟꯕꯥꯟꯕꯤꯗꯣ ꯑꯗꯨꯗ ꯑꯃꯨꯛꯀ ꯂꯧꯔ ꯂꯧꯔꯛꯀꯦ ꯇꯧꯔꯅꯦ ꯍꯟꯗꯛꯇꯤ ꯂꯧꯔꯛꯇꯦ
ꯎꯝ
ꯑꯗꯨꯒ ꯑꯩꯈꯣꯏꯇꯩꯩꯅꯣ ꯀꯩ ꯍꯥꯏꯒꯦꯕꯨ ꯅꯪꯅ ꯀꯔꯤꯒꯤꯅꯣ ꯅꯨꯄꯥꯒꯤ ꯐꯤꯖꯣꯜꯗ ꯄꯥꯝꯃꯤꯁꯤ ꯅꯨꯄꯤꯒꯤꯁꯤ ꯁꯂ ꯍ ꯌꯦꯡꯉꯣꯟꯗ
ꯅꯣꯏ ꯑꯦ ꯅꯨꯄꯤꯒꯤ ꯌꯣꯜꯂꯗꯤ ꯅꯨꯄꯤꯒꯤꯁꯨ ꯂꯧꯅꯦ ꯍꯥꯏꯔꯝꯃ ꯌꯥꯗ꯭ꯔꯥ ꯐꯪꯁꯤꯗꯤ
ꯃꯣꯏ ꯅꯨꯄꯤꯒꯤꯗꯤ ꯌꯣꯜꯂꯔꯣꯏꯗ꯭ꯔ ꯀꯩꯁꯨ ꯑꯩꯈꯣꯏ ꯑꯩꯈꯣꯏ ꯈꯪꯅꯕ ꯑꯃ ꯍꯥꯏꯕꯗꯣꯃ ꯀꯩꯅꯔꯣꯝꯗꯨꯗ ꯐꯪꯕꯅꯦꯡꯉꯣ ꯑꯥꯏꯖꯤꯗ ꯐꯪꯕꯅꯦ ꯅꯨꯔꯥ ꯐꯤꯖꯣꯜ ꯍꯥꯏꯅ ꯍꯥꯏꯔꯀꯥꯟꯗ
ꯑꯗꯨꯅ ꯅꯨꯄꯤꯒꯤ ꯉꯥꯛꯇ ꯌꯣꯜꯂꯤꯔꯕ
ꯎꯝ ꯇ ꯅꯨꯄꯤ ꯉꯥꯛꯇ ꯌꯧꯔꯝꯕ ꯈꯣꯏ ꯈꯣꯏ ꯈꯨꯟꯗꯩ ꯃꯤꯅꯦꯕ
ꯎꯝ
ꯍꯥꯟꯅ ꯕꯖꯥꯔꯗ ꯅꯨꯄꯤꯒꯤ ꯗ꯭ꯔꯦꯁ ꯌꯣꯜꯂꯝꯕ ꯃꯤꯅꯦꯕ
ꯎꯝ
ꯑꯗꯨ ꯅꯪ ꯑꯥꯏ ꯖꯤ ꯄꯥꯏꯕꯅꯤꯅ ꯑꯥꯏ ꯖꯤꯗ ꯐꯪꯅꯤ ꯑꯩꯕꯨꯗꯤ ꯑꯥꯏ ꯖꯤ ꯄꯥꯏꯗꯕꯅꯤꯅ ꯐꯪꯗꯦ ꯑꯗꯨꯗ
ꯅꯣꯏ ꯃꯥꯏ ꯕꯦꯒꯛꯇꯤ ꯂꯩꯕꯤꯔꯨꯔꯕꯣ
ꯕꯒ ꯀꯥꯔꯤ ꯕꯒ
ꯎꯝ ꯍꯣꯏ ꯃꯥꯒꯤ ꯐꯨꯔꯤꯠꯂ ꯕꯦꯒꯂ ꯂꯩꯅꯤꯉꯥꯏꯒꯤꯗ
ꯎ ꯑꯩꯈꯣꯏ ꯃꯥ ꯕꯥ ꯆꯠꯁꯤ ꯌꯥꯗꯦ ꯑꯩꯅ ꯑꯩꯈꯣꯏ ꯆꯦꯒꯔꯤꯒ ꯆꯠ ꯆꯠꯅꯤꯅ ꯑꯩꯣꯏ ꯑꯩꯈꯣꯏ ꯑꯨꯝ ꯆꯠꯁꯦ ꯍꯥꯏꯕ ꯑꯩꯅ
ꯎꯝ
ꯑꯩꯔꯒ ꯆꯠꯇꯦ ꯑꯗꯨꯗꯨꯒ ꯃꯥꯡꯒ ꯅꯨꯡ ꯃ ꯆꯥꯂꯌꯦꯦꯜ ꯂꯩꯍ
ꯍ
ꯉꯅꯨ ꯏꯂ ꯋꯥꯔꯒꯦꯅ
ꯑꯥ ꯃꯥꯏ ꯉꯥꯅꯨ ꯉꯥꯅꯨ ꯃꯈꯣꯏ ꯅ ꯑꯗꯒꯤꯩ ꯉꯥꯅꯨ ꯃꯆꯥ ꯀꯨꯟꯊ꯭ꯔꯥ ꯂꯧꯋꯦ
ꯎꯝ
ꯑꯃ ꯍꯥꯟꯅꯩꯗꯣ ꯌꯣꯟꯕ ꯍꯧꯔꯦꯕ ꯈꯔ ꯈꯔꯗꯤ ꯑꯩꯈꯣꯏꯅ ꯌꯣꯟꯕꯩꯗꯤ ꯑꯃ ꯆꯞ ꯆꯥꯔ ꯑꯩꯈꯣꯏ ꯆꯥꯕꯩꯗꯤ ꯈꯔ ꯅꯧꯔꯤꯕꯗꯣ ꯍꯪꯕ꯭ꯔꯥ
ꯎꯝ
ꯑꯗꯨꯗꯣ ꯑꯣꯏꯌꯦꯕ ꯏ ꯑꯉꯥꯅꯨꯗ ꯀꯦꯖꯤ ꯉꯥꯅꯨ ꯑꯝꯗ ꯀꯦꯖꯤ ꯑꯅꯤ ꯑꯅꯤ ꯇꯥꯔꯦꯕ ꯑꯗꯨꯗꯣ ꯌꯣꯟꯊꯣꯛꯍꯧꯕ ꯈꯨ ꯃꯥꯥꯟꯅꯩ ꯑꯃ ꯉꯥꯅꯨ ꯇꯔꯥꯗꯤ ꯌꯣꯟꯈ꯭ꯔꯦ ꯍꯥꯏꯕꯅꯤ ꯉꯥꯅꯨ ꯇꯔꯥꯒ ꯌꯣꯟꯅꯦꯦꯅ ꯍꯥꯏꯍꯧꯕꯅꯦꯕ
ꯎꯝ
ꯑꯗꯨꯗꯣ ꯑꯩꯅ ꯑꯩꯈꯣꯏ ꯑꯩꯈꯣꯏ ꯆꯥꯕꯗꯤ ꯌꯥꯈꯤꯔꯣꯏꯗ꯭ꯔꯥꯅ
ꯉꯥꯅꯨ ꯑꯃꯗ ꯑꯣꯏꯅ ꯁꯥꯔꯤꯔꯥ ꯉꯥꯅꯨꯗꯨꯣ ꯀꯦꯖꯤꯗ ꯑꯣꯏꯅ ꯌꯣꯜꯂꯦꯔꯥ
ꯀꯦꯖꯤꯗ ꯌꯣꯔꯤꯅꯦ ꯀꯦꯖꯤ ꯑꯣꯜꯂ ꯑꯣꯜꯂ ꯌꯣꯔꯤꯅꯦ
ꯑꯗꯣ ꯉꯥꯅꯨ ꯀꯦ ꯖꯤ ꯑꯅꯤ ꯇꯥꯕꯗꯨꯗꯗꯤ ꯂꯤꯁꯤꯡ ꯀꯌꯥ ꯂꯤꯁꯤꯡ ꯑꯃꯒ ꯀꯌꯥ
ꯂꯧꯗꯦꯍꯦꯛꯀꯥ ꯂꯤꯁꯤꯡ ꯑꯃ ꯅꯪꯁꯨ ꯉꯥꯅꯨ ꯉꯥꯅꯨ ꯀꯦꯖꯤꯁꯦ ꯂꯨꯄꯥ ꯆꯍꯨꯝꯅꯤ ꯀꯩꯅꯣ
ꯉꯥꯅꯨ ꯀꯦꯖꯤꯗ ꯆꯥꯍꯨꯝꯔꯥ
ꯎꯝ ꯅꯠꯇ꯭ꯔꯣ
ꯈꯪꯗꯦ ꯑꯗꯨꯗꯤ ꯉꯥꯅꯨ ꯑꯃꯗ ꯂꯨꯄꯥ ꯆꯥꯇ꯭ꯔꯨꯛ
ꯎꯝ
ꯑꯩ ꯂꯥꯛꯑꯕꯗꯗꯤ ꯂꯤꯁꯤꯡ ꯌꯧꯒꯣꯏ ꯍꯥꯏꯒꯨꯝ ꯇꯧꯗꯥꯏꯅꯦ
ꯂꯥꯕꯗꯨꯅ ꯂꯥꯑꯕ ꯑꯔꯤꯕ ꯂꯩꯕꯗꯨꯅ ꯂꯤꯁꯤꯡ ꯑꯃ ꯆꯥꯝꯃ ꯆꯅꯤꯗꯃꯥꯏ ꯌꯣꯟꯕ
ꯎꯝ ꯃꯣꯏ
ꯑꯗꯣ ꯉꯥꯅꯨꯁꯦ ꯈꯦꯠꯅꯩꯌꯦꯕ ꯑꯩ ꯍꯥꯏꯒꯦꯕ ꯉꯥꯅꯨꯁꯦꯀꯣ ꯕꯤꯂꯥꯏꯇꯤꯗꯨꯒ ꯏꯁꯤꯡ ꯉꯥꯅꯨ ꯕꯝꯕꯥꯛꯇꯣ
ꯎꯝ
ꯑꯗꯨꯗꯤ ꯈꯦꯠꯅꯩꯑꯕ ꯕꯤꯂꯥꯏꯔꯤꯗꯅ ꯍꯧꯖꯤꯛ ꯉꯥꯅꯨ ꯂꯥꯛꯕꯗ ꯂꯨꯄꯥ ꯂꯤꯁꯤꯡ ꯑꯃꯒ ꯆꯥꯝꯃ ꯆꯅꯤ ꯍꯥꯏꯔꯒ ꯌꯣꯟꯅꯩꯑꯕꯀꯣ
ꯎꯝ
ꯑꯗꯨꯒ ꯏꯁꯤꯡ ꯉꯥꯅꯨꯗꯨꯅꯅꯦ ꯍꯧꯖꯤꯛ ꯀ ꯑꯗꯨꯃꯥꯏꯅ ꯀꯦ ꯖꯤ ꯑꯣ ꯀꯦ ꯖꯤ ꯑꯣꯏꯅ ꯑꯣꯜꯂꯒ ꯊꯥꯡꯒꯠꯂꯒ ꯃꯥꯗꯤ ꯌꯣꯜꯂꯦꯕ
ꯎꯝ
ꯃꯥꯗꯤꯅꯦ ꯃꯥꯗꯤ ꯃꯥꯗꯤ ꯆꯥꯕꯁꯦ ꯌꯥꯝ ꯐꯩꯌꯦꯕ ꯈꯪꯉꯕ
ꯎꯝ
ꯆꯥꯕ ꯈꯨꯐꯝꯅꯦꯕ ꯑꯗꯨꯅ ꯃꯔꯤ ꯊꯥ ꯑꯅꯤꯗ ꯆꯥꯕ ꯌꯥꯏꯑꯕ ꯃꯥꯁꯦ
ꯎꯝ
ꯑꯃꯗꯨꯅ ꯊꯥ ꯈꯔ ꯁꯥꯡꯕ ꯍꯥꯏꯇꯥꯔꯦ
ꯕꯤꯂꯥꯏꯇꯤꯁꯤꯅ
ꯕꯤꯥꯏꯇꯗꯅ ꯈꯔ ꯆꯥꯎꯕ ꯈꯔ ꯇꯞꯄꯦ ꯑꯃꯗꯨꯅꯅꯦ ꯅꯣꯡꯃꯗ ꯑꯍꯨꯝ ꯃꯔꯤꯗ ꯊꯥꯅꯩꯌꯦꯕ
ꯎꯝ ꯁꯥꯖꯗꯦ
ꯈꯪꯉꯕ ꯆꯥꯕꯩ ꯆꯥꯡꯁꯦ ꯑꯁ ꯕꯥ ꯕꯥ ꯕꯥ ꯥꯛ ꯕꯥ ꯕꯥ ꯀꯦꯛ ꯊꯥꯗꯅꯤꯅ ꯑꯩꯣꯏ ꯈꯣꯏꯅ ꯍꯦꯛ ꯆꯠꯈꯣꯛ ꯁꯣ ꯀꯗ ꯂꯩꯕꯁꯨ ꯈꯔ ꯂꯥꯡ ꯇꯥꯔ ꯃꯣꯏ ꯁꯝ ꯅꯥꯀꯥꯟꯗꯒꯤ ꯕꯥꯥꯛꯕꯥꯕꯛꯇ ꯑꯁ ꯑꯩ ꯃꯁꯤ ꯅꯛ ꯊꯥꯗ꯭ꯔꯅꯈꯣꯏ ꯂꯩꯐꯝꯖꯐꯝ ꯈꯪꯉꯣꯏꯗ꯭ꯔꯔꯤꯕꯕꯅ ꯑꯩꯈꯣꯏ ꯃꯥꯅ ꯀꯣꯏꯕꯒ ꯈꯨꯃꯒ ꯑꯗꯨꯝ ꯁꯦꯟꯅꯔꯒ ꯃꯆꯤꯟꯖꯥꯛꯇꯣ ꯊꯥꯏ ꯑꯗꯨꯒ ꯌꯦꯟ ꯌꯦꯟ ꯀꯣꯏꯂꯔꯁꯨ ꯑꯩꯈꯣꯏ ꯍꯟꯗꯛ ꯌꯦꯟ ꯈꯔ ꯂꯣꯏ ꯍꯥꯏꯕꯗꯩꯅ ꯌꯦꯟꯗꯨ ꯌꯦꯟꯗꯣ ꯍꯟꯗꯛ ꯑꯩꯈꯣꯏ ꯃꯥꯅ ꯌꯥꯝ ꯁꯤꯌꯦ ꯍꯟꯗꯛꯇꯤ ꯑꯩꯅ ꯀꯩꯒꯤꯅꯣꯅ ꯍꯪꯗꯤꯦ ꯍꯪꯉꯦ ꯌꯦꯟ ꯁꯤ ꯅꯨꯡꯉꯥꯏꯇꯦ ꯍꯥꯏꯕ ꯑꯗꯣ ꯌꯦꯟꯅ ꯆꯥꯍꯧꯔꯦ ꯍꯥꯏꯕ ꯀꯣꯏꯂꯔꯗꯣ
ꯂꯥꯏꯅꯥ ꯂꯥꯏꯅꯥ ꯂꯥꯛꯄ ꯑꯣꯏꯔꯝꯅꯦ
ꯍꯟꯗꯛꯀꯤ ꯅꯣꯡ ꯈꯔ ꯇꯥꯕꯁꯤꯗꯔ ꯈꯪꯗꯦ ꯊꯥ ꯑꯅꯤꯗꯤ ꯍꯦꯜꯂꯦ ꯍꯥꯏ ꯆꯥꯎꯁꯨ ꯆꯥꯎꯍꯧꯔꯦ ꯃꯔꯨꯝ ꯈꯔ ꯂꯩꯔꯗꯤ ꯀꯣꯛ ꯀꯣꯛꯂꯛꯑꯅꯤ
ꯎꯝ ꯑꯗꯨꯗꯤ ꯊꯝꯃꯣ
ꯍꯣꯏ ꯍꯣꯏ ꯑꯩ ꯊꯝꯃꯒꯦ
ꯎꯝ